ꯇꯥꯁꯦ ꯑꯧ ꯇꯥꯏ ꯑꯁ ꯑꯣꯟꯊꯣꯛ ꯉꯝꯅ ꯏꯔꯝꯈ꯭ꯔꯦꯗ ꯎ
ꯉꯅꯤ ꯀꯔꯤ ꯃꯤꯁꯤ ꯀ
ꯀꯩꯅꯣ ꯅꯩ ꯍꯥꯏꯔꯒ ꯑꯁ ꯑꯁ ꯑꯁ ꯑꯁ ꯨꯗ ꯏꯚꯅꯤꯡ ꯃꯌꯥꯝꯝ ꯀ
ꯅꯪꯁꯨ ꯄꯩꯁꯥ ꯌꯦꯟꯁꯥꯡ ꯍꯥꯎꯕ ꯆꯥꯅꯤꯡꯉꯗꯤ ꯍꯧꯔꯣ ꯍꯧꯔꯣ ꯑꯗꯨꯃꯥꯏꯅ
ꯑꯁ ꯅꯪ ꯆꯦꯟꯊꯣꯛꯅ ꯍꯩꯒꯦꯗꯀꯣ ꯀꯃꯥꯏꯅ ꯇꯧꯕꯅꯣ
ꯁꯩ ꯂꯒꯅꯤ
ꯑꯁ ꯑꯁ ꯑꯁ ꯑꯁ ꯑꯁ ꯑꯁ ꯑ ꯅꯔꯦꯥ ꯅꯪ ꯆꯠꯄ ꯈꯨꯗꯤꯡ ꯐꯣꯠꯇꯣꯛ ꯅꯝꯃꯔꯦ
ꯅꯝꯗ꯭ꯔꯗꯤ ꯀꯩꯅꯣ ꯀꯣꯟꯇꯦꯟ ꯀ꯭ꯔꯤꯌꯦꯇꯔ ꯑꯣꯏꯒꯦ ꯍꯥꯏꯔꯗꯤ ꯑꯦꯕ꯭ꯔꯤꯗꯦ ꯑꯞꯗꯦꯠ ꯑꯦꯠꯂꯤꯁ ꯑ ꯃꯔꯤ ꯃꯉꯥ ꯄꯣꯁꯇꯤ ꯁꯣꯏꯗꯅ ꯇꯧꯒꯗꯕꯅꯤ ꯈꯪꯕ꯭ꯔꯥ
ꯔꯣꯨꯝ ꯍꯩꯒ꯭ꯔꯦꯗꯥꯀꯨ ꯆꯦꯁꯦ
ꯎꯝ ꯄꯩꯁꯥ ꯄꯩꯁꯥ ꯂꯦꯝꯅ ꯇꯥꯟꯒꯗꯕ ꯃꯐꯝꯗꯨꯕꯨ ꯀꯔꯤ ꯂꯦꯝꯅ ꯊꯥꯗꯣꯛꯔ ꯂꯩꯔ ꯑꯩꯈꯣꯏꯒꯤ ꯃꯤꯁꯤꯡ
ꯍꯥꯎ ꯍꯥꯎ ꯏꯆꯦ ꯏꯆꯦ ꯃꯨꯛꯕꯥꯅ ꯇꯧꯋꯦꯅꯦ ꯋꯥꯎ ꯋꯥꯎ ꯋꯥꯎ
ꯆꯩ ꯂꯒꯅꯤꯒꯣ
ꯑꯁ ꯏꯆꯦꯁꯤ ꯌꯥꯝ ꯍꯥꯏꯥꯏ ꯈꯦꯗꯀꯣ ꯑꯁ ꯌꯥꯝ ꯍꯥꯎꯋꯦ ꯀ ꯇꯧꯗꯨꯅ ꯑꯁ ꯅꯔꯤꯗꯨꯅ
ꯁꯦ ꯉꯔꯥꯡꯁꯦ
ꯑꯣ ꯑꯁ ꯅꯆꯟ ꯅꯨꯄꯥꯔꯣ ꯅꯠꯇ꯭ꯔꯒ
ꯆꯩꯩꯅꯣ ꯋꯥ ꯉ ꯋꯥ ꯉꯥꯡꯒꯅꯨ ꯀꯦꯞꯁꯟꯒꯨꯝꯕꯗꯣ ꯐꯖ ꯐꯖꯅ ꯌꯦꯡꯉꯣ ꯅꯣꯏ ꯑꯩꯈꯣꯏꯒꯤ ꯃꯤ ꯆꯥꯎꯈꯠꯇꯕ ꯈꯣꯏꯁꯦ ꯌꯥꯝ ꯃꯤꯅ ꯑꯩꯒꯤ ꯅꯦꯐ꯭ꯤꯌꯨꯅꯦ ꯑꯩꯒꯤ ꯀꯥꯖꯤꯟ ꯕ꯭ꯔꯥꯗꯔꯅꯦ ꯂꯤꯇꯣ ꯕ꯭ꯔꯥꯗꯔꯅꯦ ꯍꯥꯏꯔꯁꯤ ꯅꯪꯒꯤ ꯅꯆꯥ ꯅꯨꯨꯄꯥꯔꯣ ꯑꯗꯨꯃꯥꯏꯅ ꯍꯪꯒꯅꯤ ꯏꯕꯤꯕꯗꯣ ꯌꯦꯡꯉꯣꯏꯕ
ꯑꯧꯅꯦ ꯑꯧꯅꯦ ꯑꯁꯆ
ꯍꯥꯎ ꯀꯩꯅ
ꯑꯩꯒ ꯅꯩꯔꯦ ꯅꯪꯁꯦ ꯑꯣ ꯑꯁ
ꯀꯥꯏ ꯀꯥꯏꯗꯅꯣ ꯆꯠꯂꯒ ꯇꯧꯨꯁꯦꯕꯣ ꯅꯩꯔꯦꯗꯅ ꯑꯖꯔꯅꯤ ꯂꯣꯌꯔ ꯃꯦꯦꯟꯠ ꯕꯤꯒꯨꯠ ꯑꯦꯠ ꯑꯔꯅꯤꯡ ꯕꯠ ꯗꯦ ꯑꯥꯔ ꯕꯦꯔꯤ ꯒꯨꯗ ꯑꯦꯠ ꯁ꯭ꯄꯦꯟꯗꯤꯡ ꯍꯦꯩꯅ
ꯖꯨꯅꯤꯌꯔ ꯍꯥꯏ
ꯅꯠꯇꯦ ꯑꯣ ꯑꯗꯨꯖꯨꯅꯤꯌꯥ ꯂꯣꯏꯦ ꯍꯥꯏꯕꯅꯤꯀꯣ ꯑꯁꯤꯁꯤ ꯋꯥ ꯎꯔꯦ ꯍꯧꯖꯤꯛꯇꯤ ꯂꯩꯔꯦꯗꯅ ꯃꯁꯛ ꯈꯪꯉꯦ ꯅꯪ ꯆꯛꯇꯧꯕ ꯃꯐꯝꯗꯣ ꯑꯁꯤꯔꯣ ꯅꯪ ꯍꯥꯏꯔꯤꯁꯦ
ꯀꯩꯅꯣ ꯑꯩꯅ ꯍꯥꯏꯔꯤꯁꯦ ꯍꯥꯏꯕꯗꯨ ꯀꯔꯤꯅꯣ